ꯍꯂꯣ
ꯇꯥꯏꯌꯦ ꯇꯥꯏꯌꯦ ꯑꯩꯁꯨ ꯁꯝꯃꯤꯠ ꯇꯧꯕ ꯌꯥꯗ꯭ꯔꯦ
ꯑꯩꯗꯥꯎꯗꯦꯅꯦ ꯑꯗꯨ ꯃꯥꯏꯁꯦ ꯑꯗꯨꯝ ꯀꯩꯅꯣ ꯑꯣꯏꯔ ꯃꯥꯜꯂꯦ ꯑꯍꯥꯟꯕꯗꯣ ꯑꯗꯨ ꯈꯛꯇꯪ ꯍꯪꯕ ꯃꯥꯜꯂꯦ
ꯑꯣ ꯇꯣꯔꯦꯖ ꯖꯂꯣ
ꯎ ꯂꯩꯔꯝꯃꯅꯤ ꯑꯩꯈꯣꯏ ꯑꯅꯤꯔꯛ ꯁꯨꯕ ꯍꯥꯏꯗꯤ ꯑꯍꯥꯟꯕ ꯁꯕꯃꯤꯠ ꯇꯧꯈꯤꯕꯗꯣ ꯑꯗꯨ ꯈꯛꯇꯪꯒꯤ ꯃꯥꯜꯂꯦ ꯃꯣꯏꯅ ꯐꯁ
ꯎꯝ ꯀꯣꯟꯐꯔꯦꯟꯁ ꯀꯕ ꯌꯥꯔ ꯅꯅꯨꯡꯉꯥꯏꯅ
ꯍ
ꯑꯗꯨꯕꯗꯤ
ꯑꯗꯨꯗꯤ ꯏꯟꯅ ꯔꯃꯣꯣꯟꯗ ꯀꯣꯜ ꯇꯧꯗ ꯇꯦꯔ ꯈ ꯇ ꯉꯔ ꯃꯅꯤ
ꯈꯪꯗꯤꯌꯦ ꯍꯥꯏꯗꯤ ꯀꯟꯐ꯭ꯔꯦꯟꯁ ꯀꯣꯜꯒꯨꯝꯕ ꯌꯥꯔꯗꯤ ꯃꯇꯝꯁꯤꯁꯨ ꯀꯥ ꯍꯦꯟꯅ ꯈꯪꯍꯧꯔꯣꯏꯕ ꯑꯩꯈꯣꯏ ꯄꯨꯜꯂꯞ ꯁꯥꯟꯅ ꯇꯥꯔꯒꯗꯤ
ꯍꯣꯏ ꯍꯈꯣꯏ ꯍ ꯑꯃ ꯅꯧ ꯉꯥꯡꯖꯟ ꯑꯃ ꯅꯧ ꯃꯝꯀꯣ
ꯃꯥꯅꯦ ꯅꯪ ꯀꯩꯩꯅꯣ ꯏꯂ ꯕꯤꯠꯇꯣ ꯀꯥꯏ ꯇꯃꯀꯦ
ꯐꯤꯟꯁꯤꯌꯥꯇ ꯑꯃ ꯑꯦ
ꯀꯩꯅꯣꯗꯤ ꯇꯦꯟꯗꯤ ꯀꯥꯏ ꯄꯥꯁ ꯇ ꯑꯣꯀꯦ
ꯇꯦꯟꯅ ꯃꯦꯃꯣꯔꯤꯌꯦꯜ ꯀꯩꯅꯣꯒꯤ ꯍꯣꯝꯋꯦꯔ ꯌꯥꯌꯥꯔ ꯄꯣꯛꯀꯤꯔꯣ
ꯑꯁꯣꯝ ꯁꯥꯏꯠꯀꯤꯖꯥꯏ ꯀꯌꯥ ꯈꯪꯗꯦ
ꯃꯤ ꯃꯔ ꯃꯗꯨ ꯑꯦꯀꯥꯗꯃꯤ ꯁꯤꯀ ꯔꯥꯇ ꯐꯪ
ꯑꯥ ꯍꯣꯏ ꯀ
ꯁꯦꯀꯔꯀ ꯑꯗꯨꯝ ꯃꯥꯟꯅꯔꯦ ꯅꯛꯅꯔꯦ
ꯎꯝ ꯅꯨꯡꯉꯥꯏꯔ ꯄꯨꯔꯥ ꯑꯗꯨꯝ ꯇꯝꯕꯗꯣ
ꯅꯅꯨꯡꯉꯥꯏꯔꯦ ꯑꯦ ꯋꯥꯔꯤ ꯃꯌꯥꯝꯁꯦ ꯑꯅꯝꯕꯅꯁꯨ ꯂꯣꯏ ꯂꯩꯍꯧꯔꯃꯤꯅꯦ ꯅꯨꯡꯉꯥꯏꯔ ꯋꯥꯔꯤ ꯃ ꯎꯝ ꯅ ꯋꯥꯔꯤꯔꯤꯁ ꯃꯌꯥꯝꯝꯁ
ꯀꯣꯂꯦꯖꯇꯗꯤ ꯂꯩꯇꯦꯗ ꯀꯔꯤꯝꯇꯕꯨ
ꯂꯩꯥꯏ ꯇ ꯀꯔ ꯍꯥꯏꯗꯤ ꯑꯩꯈꯣꯏ ꯅꯨꯄꯤ ꯉꯥꯛꯛꯇꯁꯨ ꯇꯝꯃꯦ
ꯍ ꯃꯇꯝꯗꯨꯒꯤ ꯅꯨꯡꯉꯥꯏꯕꯅ ꯑꯃꯨꯛ ꯌꯨꯝ ꯁꯤꯗ ꯆꯠꯀꯅꯤ ꯇꯧꯋꯤ ꯍꯥꯏ ꯀꯩꯅꯣꯝ ꯂꯩꯔꯦ ꯁꯤꯗꯅ ꯐꯣꯟꯁꯨ ꯄꯥꯏꯔ ꯑꯔ ꯍꯥꯏꯗꯤꯠ ꯈꯦꯠꯅꯔꯦꯕ
ꯃꯇꯝꯒꯤ ꯅꯨꯡꯉꯥꯏꯕꯗꯨꯕꯦꯝꯃ ꯈꯪꯅꯦ ꯉꯥꯎꯁꯟꯅꯕ ꯏꯃꯥꯟꯅꯕꯤ ꯄꯨꯜꯂꯛꯄꯅꯤꯅꯅꯦ ꯉꯥꯎꯁꯟꯅꯔꯛꯑꯦ ꯑꯗꯨꯝ ꯑꯗꯨꯝ ꯁꯥꯏꯅ ꯋꯥꯔꯤꯁꯦ ꯌꯥꯝ ꯅꯨꯡꯁꯤꯕ
ꯀꯥꯎ ꯉꯝꯗꯕꯅꯦ
ꯍꯣꯏ
ꯆꯤꯇ꯭ꯔ ꯄ꯭ꯔꯌꯥꯁꯨ ꯇꯃꯤꯅ ꯄꯨꯔꯥ
ꯆꯥꯃꯤꯟꯅꯔꯦ ꯆꯤꯇ꯭ꯔꯄꯤ ꯍꯥꯏꯔꯤ ꯑꯗꯨ ꯆꯄ ꯍꯥꯏꯔꯦ ꯍꯥꯟꯅ ꯄ ꯄꯨꯜꯂꯛꯇꯦꯕꯀꯣ ꯑꯦ ꯆ ꯐꯨꯠ ꯑꯩꯈꯣꯏꯁꯦ ꯀ꯭ꯂꯥꯁ ꯀꯩꯅꯣꯗꯅꯦꯕ ꯄꯤꯗ ꯐꯖꯅ ꯄꯨꯂꯦ ꯀ꯭ꯂꯥꯁ ꯁꯚꯦꯟꯗꯩꯗꯤ ꯇꯝꯃꯤꯟꯅꯔꯛꯑꯦ ꯑꯩꯈꯣꯏꯒ ꯑꯗꯨꯝ ꯐꯝꯃꯤꯟꯅꯔꯛꯑꯦꯕꯀꯣ ꯃꯥꯅ ꯄꯥꯛ ꯋꯥ ꯉꯥꯡ ꯉꯟꯗꯕꯗꯨꯗ ꯄꯥꯛ ꯄꯨꯜꯂꯛꯇꯦꯕ ꯐꯖꯅ ꯑ ꯇꯦꯟꯗ ꯕꯣꯔꯗꯤꯡ ꯂꯩꯃꯤꯟꯅꯔꯦ ꯑꯗꯩꯗꯤ ꯄꯨꯜꯂꯛꯑꯦ
ꯂꯥꯏꯠꯗꯤ ꯑꯗꯨꯝ ꯐꯥꯎ ꯃꯥꯔꯀꯣ ꯆꯦ
ꯑ ꯑꯗꯨ ꯐꯥꯕꯅꯤ
ꯈꯪꯗꯦ ꯇꯧꯔꯤꯁꯦ ꯑꯍꯥꯎꯕꯁꯨ ꯑꯗꯨꯝ ꯆꯥꯅꯤꯡꯉꯤ ꯄꯩꯁꯥꯅ ꯏꯁꯀꯤꯝꯇ ꯊꯣꯛꯇꯦ ꯏꯁꯩꯥꯁꯦ ꯂ ꯆꯂꯂꯝꯅꯤ ꯇꯅꯣ ꯆꯟꯇ ꯑꯦ ꯑꯗꯨꯣ
ꯂꯅꯦ ꯃ ꯀꯗꯥꯗꯤ
ꯁꯥꯁꯦ ꯆꯠꯅꯕ ꯃꯔꯝꯗꯦ ꯑꯗꯨꯝ ꯂꯩꯔꯛꯑꯦꯕ
ꯁꯍꯣ ꯁꯜꯖꯦ ꯀꯃꯥꯏ ꯇꯣ ꯀꯣꯟ
ꯇꯥꯟꯕꯗꯤ ꯌꯥꯝ ꯂꯨꯕ ꯁꯤꯖꯤꯟꯅꯕꯗꯗꯤ ꯌꯥꯝ ꯂꯥꯛꯑꯦꯕ
ꯁ ꯅꯋꯥꯗ ꯍꯧꯖꯤ ꯈꯨꯣꯗ ꯄꯂꯤꯁꯤ ꯈꯥꯏ ꯂꯣ ꯁꯒ ꯉꯝꯅꯤ
ꯑꯗꯨꯅꯦ ꯅꯪ
ꯈꯨꯗ ꯀꯗꯣ ꯄꯂꯁꯤꯟ ꯇꯥꯂ ꯍꯥꯏ ꯉꯝꯃꯣ ꯂꯄꯇ ꯔ ꯇꯥ ꯑꯣꯏꯁꯨ ꯀꯝꯣꯏ
ꯇꯔꯥ ꯇꯣꯈꯣꯏ ꯂꯨꯄꯥ ꯑꯃ ꯇꯥꯜꯂꯣ ꯍꯥꯏꯅꯪ ꯀꯥꯏꯗꯒꯤ ꯇꯥꯟꯗꯣꯏꯅꯣꯕ
ꯃꯥ
ꯂꯩꯇꯦꯕ ꯄꯩꯁꯥꯒꯤ ꯚꯦꯂꯨꯁꯦ ꯑꯁꯨꯛꯀꯤ ꯃꯇꯤꯛ ꯋꯥꯡꯉꯦ ꯁꯤꯖꯤꯟꯅꯕ ꯃꯐꯝꯁꯤꯅ ꯌꯥꯝꯅ ꯃꯃꯜ ꯂꯩ ꯐꯠꯇꯕ
ꯎꯝ ꯀꯅ ꯍꯧꯖꯤꯦ ꯑꯩꯅ ꯄ꯭ꯔꯦꯇꯤꯀꯦꯜꯒ ꯁꯤꯟꯂꯒꯦ ꯑ ꯆꯛꯅꯕꯗꯨꯕꯨ ꯁꯤꯟꯂꯒꯦ ꯁꯤ ꯃꯇꯝ ꯂꯣꯏꯗꯧꯔꯦꯅ
ꯃꯥꯅꯦ ꯁꯤꯁꯨ ꯇꯧꯍꯧꯗ꯭ꯔꯗꯤ ꯇꯧꯗꯕ ꯌꯥꯗꯕꯈꯩꯁꯤꯦ ꯇꯧꯊꯣꯛꯑꯒ ꯃꯊꯪ ꯃꯊꯪ ꯇꯧꯊꯣꯛꯑ ꯃꯗꯨꯁꯨ
ꯍꯣꯏ
ꯅꯪ ꯅꯣꯏ ꯀꯩꯅꯣ ꯇꯧꯕꯒꯤ ꯀꯝꯄ꯭ꯌꯨꯇꯔꯒꯤꯗꯨꯁꯨ ꯑꯃꯨꯛ ꯐꯣꯛ ꯇꯩꯅꯣꯠꯇ꯭ꯔꯣ
ꯌꯥꯔꯒꯦ ꯌꯦꯉ ꯁꯤ ꯂꯣꯏꯁꯤꯟꯅꯕ ꯍꯣꯠꯅꯁꯦ ꯁꯤꯒꯤ ꯊꯕꯛꯁꯦ
ꯋꯥꯅꯦ
ꯍꯥꯏꯗꯤ ꯃꯆꯤꯠ ꯃꯆꯤꯠ ꯇꯧꯗꯧ ꯁꯥꯔꯨꯛꯇꯤ ꯌꯥꯔꯦ ꯉꯁꯤ ꯂꯣꯏꯁꯤꯜꯍꯧ ꯐꯩꯗꯅ
ꯅꯦ
ꯂꯣꯁꯥꯟꯖꯨꯛ ꯀꯛꯅꯤꯡꯉꯦ ꯑꯩꯖꯦ
ꯅꯦꯠꯋꯔꯛ ꯌꯥꯝ ꯆꯄꯦ ꯅꯦꯠꯋꯔꯛ ꯌꯥꯝ ꯆꯄꯦ ꯎ
ꯌꯥꯝ ꯆꯞꯄꯦ
ꯎꯝ ꯆꯟꯇꯣꯝꯕꯤ
ꯇꯥꯔꯦ ꯇꯥꯔꯦ
ꯇꯥꯔꯔꯕ
ꯇꯥꯔꯦ
ꯑꯣ ꯅꯣꯡꯉꯤ ꯃꯉꯛꯄ ꯑꯗꯨꯒꯤ ꯇꯧꯔꯦ
ꯀꯟꯅꯃꯪ ꯖꯤꯜꯂꯛꯑꯕ
ꯎꯝ ꯃꯨꯁꯨꯛ ꯃꯨꯔꯦ ꯏꯕꯦꯃꯃꯥ
ꯀꯟꯅ ꯍꯥꯏꯗꯣꯔꯛꯇꯣ ꯃꯜꯂꯦ ꯑꯗꯣ ꯉꯥꯜꯂꯤꯀꯥꯟ ꯅꯣꯏ ꯑꯃꯗꯣ ꯍꯥꯟꯅ ꯆꯂꯎꯔꯨꯕꯅꯥ ꯐꯇꯔꯣ
ꯑꯗꯨꯅꯦ ꯑꯗꯨꯁꯨ
ꯍꯌꯦꯡ ꯂꯥꯁ ꯗꯦꯠ ꯅꯠꯇ꯭ꯔ
ꯃꯅꯦ
ꯄꯨꯡ ꯀꯌꯥꯗꯥ
ꯍꯨꯖꯤꯛ ꯉꯍꯥꯛ ꯂꯩꯔꯥ ꯆꯠꯂꯥꯅꯤꯌꯦ ꯁꯃꯤꯠ ꯂꯣ ꯈꯪꯗꯦꯗꯥ ꯗꯨꯗꯤ ꯈꯪꯗꯤꯌꯦ ꯄꯨꯡꯗꯤ ꯍꯥꯏꯔꯛꯇꯤꯌꯦ
ꯑꯗꯣ ꯉꯟꯅ ꯐꯠ ꯍꯥꯏꯁꯤꯜꯂꯛꯑꯗꯤ ꯌꯥꯔꯤꯒꯩ ꯉꯟꯅ ꯂꯣꯏꯁꯤꯟꯍꯧꯕꯅ ꯐꯠꯇ꯭ꯔꯣ
ꯍꯣꯏ ꯐꯩꯌꯦ ꯑꯗꯨ ꯇꯧꯗꯨꯅꯤ ꯅꯣꯏ ꯏꯁꯩꯗꯣ ꯍꯧꯋꯦ
ꯑꯁ ꯅꯪ ꯅꯣꯡꯖꯨ ꯀꯟꯅ ꯆꯨꯁꯤꯜꯂꯦ ꯍꯥꯏ ꯅꯪꯒꯤ ꯐꯤꯔꯣꯟꯗꯨꯅ ꯀꯃꯥꯏꯅ ꯇꯧꯗꯣꯏꯕ ꯑꯩꯅ ꯃꯊꯥ ꯁꯥꯔꯦ
ꯈꯣꯡꯗꯦ ꯐꯤꯔꯣꯟꯖꯦ ꯁꯨꯕꯒꯩ ꯁꯨꯗꯣꯛꯎꯔꯒ ꯈꯨꯠꯀꯂ ꯆꯥꯊꯠꯂꯦ ꯏꯕꯦꯝꯃ ꯑꯩ
ꯐꯧꯕꯥꯝ ꯂꯩꯇꯦ
ꯑꯣꯁꯤ ꯀꯅꯥ ꯃꯍꯨꯔ ꯔꯅꯦ ꯍꯧꯖꯤꯦ ꯁꯥ ꯁꯥꯖꯨ ꯂꯎꯏ
ꯁꯥꯒꯥ ꯁꯥꯕꯅꯤ ꯍꯧꯖꯤꯛ ꯐꯦꯟꯁꯤꯁꯨ ꯍꯨꯝꯗꯕꯅꯤꯅ ꯅꯨꯡꯗꯥꯡꯖꯦ ꯇꯨꯝꯕꯁꯦ ꯋꯥꯏꯅꯤ
ꯃꯦꯗꯝ ꯂꯧꯒꯔꯦꯗꯥꯏꯅꯦ
ꯂꯧꯒꯔꯦ ꯅꯨꯡꯗꯥꯡꯖꯤꯁꯨ ꯐꯦꯟꯖꯦ ꯌꯧꯗꯦꯕ ꯑꯩ ꯅꯨꯡꯗꯥꯡꯗ ꯅꯠꯇꯦ ꯅꯨꯡꯊꯤꯟꯁꯨ ꯋꯥꯏꯅꯤ
ꯀꯩ ꯂꯩ ꯋꯥꯗꯣ ꯎꯝ
ꯀ ꯅꯨꯅꯨꯡꯉꯥꯏꯕ ꯆ ꯋꯥꯅꯤ ꯂꯔ ꯁꯔꯗꯤ
ꯅꯦ ꯗꯥꯎꯔ ꯑꯗꯨꯕꯖꯦ ꯍꯣꯏꯁꯤ
ꯌꯥꯔꯦ ꯌꯥꯔꯦ ꯗꯥꯎꯗꯤ ꯗꯥꯎ ꯌꯥꯗꯕꯩ ꯋꯥꯔꯦ ꯍꯥꯏꯅꯔꯒꯗꯤ ꯁꯥꯊꯤꯅ ꯌꯥꯗ꯭ꯔꯦ
ꯗꯥꯎ ꯌꯥꯗꯕꯤ ꯃꯅ ꯆꯪꯉꯦ ꯌꯥꯗꯕꯤ ꯃꯗ ꯆꯪꯉꯉꯦ
ꯍꯣꯏ ꯑꯗꯨ ꯃꯦꯒꯥꯗꯤ ꯁꯦꯂꯔꯤꯁꯦ ꯌꯥꯝ ꯐꯪꯉꯦ ꯍꯥꯏꯗꯤ ꯅꯨꯡꯉꯥꯏꯔꯅꯤ
ꯎꯝ ꯃꯥꯏꯁꯦꯂꯥꯏꯔꯤ ꯐꯪꯉꯦ ꯊꯥ ꯂꯤꯁꯤꯡ ꯑꯍꯨꯝꯗꯤ ꯐꯪꯉꯕ꯭ꯔꯥ
ꯑꯉ
ꯑꯗꯣ ꯅꯪꯁꯨ ꯅꯆꯤꯟꯅꯈꯥꯗꯣ ꯐꯔꯅꯤꯅꯤ ꯇꯧ ꯗꯧ ꯇꯧ ꯇꯧꯁꯜꯂꯣꯗ ꯅꯃꯥꯟꯅꯕꯤꯁꯨꯁꯨ ꯂꯩꯇꯕ ꯅꯠꯇꯦ
ꯑꯗꯨꯅꯦ ꯑꯩꯅ ꯑꯩꯁꯦ ꯍꯧꯖꯤꯛꯁꯦ ꯑꯃꯇ ꯈꯜꯂ ꯂꯩꯔꯦ ꯇꯧꯔꯤꯁꯦ ꯑꯩ ꯍꯥꯟꯅ ꯌꯥꯎꯕꯁꯤ ꯗꯔꯀꯥꯔ ꯑꯣꯏ ꯑꯩꯈꯣꯏ ꯗꯗꯥꯗ ꯐꯣꯟꯗ ꯌꯥꯈꯤꯦꯅ
ꯅꯪꯅꯦ ꯍꯟꯗꯛ ꯃꯤꯇꯤꯡ ꯆꯠꯄꯗꯣ ꯆꯠꯂꯨꯁꯦ ꯑꯗꯨꯒ ꯂꯣꯏ ꯈꯪꯉꯅꯤꯁꯦ ꯑꯩꯅ ꯑꯩꯅ ꯈꯪꯉꯤꯁꯦ ꯅꯉꯣꯟꯗ ꯌꯥꯝ ꯈꯪꯍꯟꯅꯤꯡꯉꯦ ꯑꯩꯅ
ꯌꯥꯏ ꯑꯗꯨ ꯑꯗꯨꯅꯦ
ꯍꯥꯏꯗꯤ ꯁꯤꯗ ꯃꯤ ꯃꯥꯡꯕꯒꯤꯅꯦ ꯃꯤ ꯃꯉꯟꯕꯒꯤ ꯇꯔꯦ ꯁꯤ ꯁꯤꯒꯤ ꯀꯩꯅꯣꯁꯦ ꯌꯥꯎꯔꯨꯔꯒ ꯁꯨꯃꯥꯏꯅ ꯇꯧꯏ ꯈꯣꯠꯂꯤ ꯍꯥꯏꯕꯒꯤꯅꯦ ꯀꯩꯅꯣ ꯂꯩꯇ꯭ꯔꯦ ꯐꯖꯅ ꯈꯪꯉꯗꯤ ꯁꯤꯒꯤ ꯃꯥꯒꯤ ꯃꯔꯝꯗ ꯐꯖꯅ ꯈꯪꯉꯗꯤꯅꯦ ꯅꯪꯒꯤ ꯆꯥꯎꯈꯠ ꯑꯩꯒꯤ ꯆꯥꯎꯈꯠ ꯒꯤ ꯆꯥꯎꯈꯠꯅꯕ ꯑ ꯇꯧꯑꯣꯅꯦ ꯑꯗꯨꯝ
ꯄꯅꯦ ꯆ
ꯍꯥꯏꯗꯤ ꯃꯥꯉꯤ ꯃꯌꯥꯝꯁꯤꯗꯤ ꯈꯪꯗꯕ ꯈꯪꯗꯕꯤꯗ ꯇꯧꯕ ꯃꯤ ꯉꯥꯛꯇꯅꯦ
ꯑ ꯎꯗꯤ ꯇꯣꯏꯁꯦ ꯅꯪꯒꯤ
ꯍꯥꯥ
ꯅꯪꯒꯤꯤ ꯆꯠꯄ ꯑꯗꯨꯅ ꯄꯨꯡ ꯀꯌꯥꯗ
ꯍ ꯆ
ꯑ ꯍ ꯌꯦꯡꯤ ꯀꯦꯅꯣ ꯄꯤꯕꯒꯤ ꯊꯣꯛꯀꯅꯦ ꯑꯗꯣ
ꯐꯔꯤꯒꯤꯕ
ꯍꯌꯦꯡ ꯑꯦꯁꯥꯏꯟꯃꯦꯟ ꯉꯥꯏꯗꯣꯏꯔꯥ ꯑꯗꯨꯒꯤ ꯀꯩꯅꯣ ꯇꯧꯅꯤ ꯍꯥꯏꯗꯅ
ꯁꯨꯡꯒꯤ ꯍꯌꯦꯡꯒꯤ ꯄꯨꯡ ꯃꯥꯄꯟ ꯅꯔꯒꯅꯤ ꯐꯩꯌꯦ
ꯀꯝꯄ꯭ꯌꯨꯇꯔ ꯇꯧꯕ ꯆꯠꯂ ꯅꯨꯡꯉꯥꯏ ꯇ ꯇ ꯌꯥꯔꯅꯤꯉꯔꯣꯏꯔꯥ
ꯗꯥꯝ ꯑꯥ ꯑꯗ ꯑꯣꯦꯅ ꯎꯝ ꯊꯨꯅ ꯌꯥꯎꯁꯟꯅꯕ ꯇꯧꯁꯤ ꯉꯟꯅ ꯌꯥꯎꯁꯜꯂꯤꯈꯩ ꯉꯟꯅ ꯑꯦꯗꯚꯥꯟꯁꯇ ꯀꯩꯅꯣ ꯇꯧꯕ ꯌꯥꯔ ꯍꯌꯦꯡ ꯃꯆꯥꯅꯁꯨ ꯑꯗꯨꯝ ꯁꯤꯖꯤꯟꯅꯧ ꯌꯥꯔꯦ ꯈꯨꯗꯣꯡ ꯆꯥꯕꯕꯨꯅꯦ ꯏꯕꯃꯟꯅ ꯅꯆꯥ ꯅꯁꯨꯗꯁꯨ꯫ ꯁꯨꯑꯣꯟ ꯁꯨꯑꯣꯟ ꯃꯌꯥꯝꯗꯨꯅ ꯁꯤꯖꯤꯟꯅꯕ ꯌꯥ ꯍꯧꯗꯣꯏꯅꯦ ꯅꯪꯒꯤ ꯄꯨꯟꯁꯤꯒꯤ ꯀꯩ ꯍꯥꯏꯇꯥꯔꯦ꯫
ꯃꯥꯅꯦ ꯊꯃꯒꯦ ꯑꯗꯨꯗꯤ ꯊꯦꯡꯉꯔ
ꯍꯣꯏ ꯍꯣ ꯍꯣꯏ ꯍꯣꯏ ꯍꯣꯏ ꯍꯣꯏ꯫ ꯍꯂꯣ꯫